ꯍꯜꯂꯣ
ꯇꯥꯕ꯭ꯔ
ꯇꯥꯏꯌꯦ
ꯀꯩꯗꯧꯔꯝꯃꯤꯅꯣ
ꯎꯝ ꯊꯕꯛ ꯏꯟꯈꯥꯡ ꯂꯣꯏꯁꯤꯜꯂꯝꯃꯤꯅꯦ
ꯑꯥ ꯍꯌꯦꯡꯒ ꯆꯠꯂꯨꯁꯤꯗꯅ
ꯍꯥꯌꯦꯡ ꯀꯥꯏ ꯆꯠꯁꯦ ꯍꯥꯏꯅꯣ
ꯑꯥ ꯀꯩꯅꯣꯗ ꯎꯝ ꯁꯥꯉꯥꯏ ꯂꯩꯕꯝꯗ
ꯁꯉꯥꯏ ꯁꯉꯥꯏ ꯑꯣ ꯀꯩꯕꯨꯜ ꯂꯝꯖꯥꯎꯗ ꯁꯉꯥꯏ ꯌꯦꯡꯕ
ꯅꯪ ꯍꯥꯟꯅ ꯌꯦꯡꯉꯨꯔꯕꯣ
ꯊꯥꯏꯅ ꯑꯉꯥꯡ ꯑꯣꯏꯔꯤꯉꯩꯗ ꯑꯃꯨꯛꯇꯪ ꯌꯦꯡꯉꯨꯔꯦ ꯁ꯭ꯀꯨꯜꯒꯤ ꯑꯁꯀꯔꯁꯟ ꯆꯠꯄꯗꯣ ꯑꯗꯨꯗ ꯕꯥꯏꯅꯣꯀꯨꯂꯔꯒ ꯊꯥꯜꯂꯒ ꯌꯦꯡꯕ
ꯑꯥ
ꯑꯗꯨ ꯀꯨꯏꯔꯦ ꯆꯠꯇꯕ ꯌꯥꯏꯌꯦ ꯆꯠꯂꯨꯁꯦ
ꯍꯌꯦꯡ ꯑꯣꯏ ꯆꯠꯂꯨꯔꯁꯦ ꯀꯩꯕꯨꯜꯂꯣꯝꯗ ꯀꯩꯕꯨꯜꯁꯦ
ꯐꯨꯝꯗꯤ ꯃꯔꯛꯇꯒ ꯂꯩ ꯍꯥꯏꯕꯅꯦ ꯁꯉꯥꯏꯗꯣ
ꯃꯩꯁꯦ ꯀꯩꯅꯣꯃꯨꯛ ꯇꯧꯋꯦ ꯍꯥꯏꯌꯦ ꯑꯥ ꯌꯦꯡꯕꯗꯣ ꯃꯤ ꯎꯝ
ꯂꯥꯞꯅ ꯂꯩꯍꯜꯂꯦ ꯆꯪꯍꯟꯗꯦ ꯃꯣꯏ ꯀꯤꯗꯅꯀꯣ ꯃꯤꯁꯦ ꯑꯗꯨꯅ ꯊꯣꯛꯂꯛꯄ ꯊꯣꯛꯂꯛꯄ ꯉꯥꯏꯔꯒ ꯑꯗꯨꯃꯥꯏꯅ ꯌꯦꯡꯍꯜꯂꯦ ꯍꯥꯏꯕꯅꯦ
ꯎꯝ ꯑꯗꯨ ꯑꯗꯨꯝ ꯎꯕꯅꯤꯗ ꯂꯥꯞꯅ
ꯍꯝ
ꯀꯩꯕ
ꯇꯥꯗ꯭ꯔꯦ ꯅꯪ ꯅꯈꯣꯜꯗꯣ
ꯍꯥꯏꯕꯖꯨ ꯇꯥꯗ꯭ꯔꯦ ꯎꯝ ꯇꯥꯕ꯭ꯔꯣ
ꯀꯔꯤ ꯈꯨꯜꯒꯤꯕ ꯇꯥꯗ꯭ꯔꯦꯗ ꯐꯖꯅ
ꯑꯁꯤ ꯇꯥꯗꯕ꯭ꯔꯥ
ꯅꯨꯡꯉꯥꯏꯇꯦ ꯇꯥꯔꯦ ꯑꯗꯨꯃꯥꯏꯅ ꯍꯥꯏꯔ ꯀꯥꯟꯗ ꯇꯥꯏ ꯈꯔ ꯀꯟꯅ ꯍꯥꯏꯔꯛꯑꯣ
ꯁ꯭ꯀꯨꯜ ꯂꯩꯕꯗꯣ ꯑꯗꯨꯗꯒꯤ ꯑꯗꯨꯗꯒꯤ ꯑꯗꯨꯋꯥꯏꯃꯨꯛ ꯂꯩꯔꯗꯅ ꯁꯉꯥꯏꯁꯤꯅꯅꯦ
ꯑꯥ
ꯀꯩꯁꯥꯝꯄꯥꯠ
ꯑꯥ
ꯅꯠꯇꯦꯍꯦ ꯑꯗꯨꯗꯤ ꯂꯥꯞꯃꯜꯂꯦ ꯔꯤꯒꯨꯂꯔꯗꯒꯤ ꯀꯩꯁꯥꯝ
ꯑꯩꯈꯣꯏꯅ ꯅꯍꯥꯟꯋꯥꯏ ꯆꯠꯄ ꯀꯥꯟꯗꯨꯗꯗꯤ ꯑꯗꯨꯃꯥꯏꯅꯗꯤ ꯑꯣꯏꯗꯤꯌꯦ ꯁꯨꯃꯥꯏꯅ ꯑꯣꯏ ꯇꯣ ꯑꯩꯈꯣꯏ ꯂꯝꯄꯥꯛꯇꯒꯤꯅꯅꯦ ꯁꯝꯅ ꯍꯥꯏꯔꯕꯗ ꯑꯩꯈꯣꯏ ꯂꯝꯄꯥꯛ ꯗꯒꯤꯅ ꯑꯩꯣꯏ ꯇꯤꯟꯗꯤꯟ ꯒ꯭ꯔꯥꯎꯟꯗ ꯑꯁꯨꯃꯥꯏꯅ ꯑꯣꯏꯌꯦ ꯅꯪ ꯔꯤꯒꯨꯂꯔꯗꯒꯤꯅ ꯀꯩꯁꯥꯝꯄꯥꯠꯄꯗꯨꯗꯤ ꯑꯝꯇ ꯎꯔꯔꯣꯏ
ꯎꯝ
ꯑꯦ ꯀꯦ ꯋꯥꯏ ꯑꯣ ꯀ꯭ꯂꯕ ꯀꯣꯟꯖꯤꯡ ꯂꯩꯀꯥꯏꯗꯒꯤꯅ ꯑ ꯇꯤꯗꯤ ꯒ꯭ꯔꯥꯎꯟꯁꯦ ꯇꯤꯟꯊꯤꯟ ꯒ꯭ꯔꯥꯎꯟ ꯑꯄꯥꯛꯄꯗꯣ ꯑꯗꯨꯗ ꯁꯉꯥꯏꯒꯤ ꯂꯩꯐꯝꯝꯅꯦꯅ ꯈꯜꯂꯁꯦꯕꯀꯣ ꯃꯣꯏ ꯐꯨꯝꯗꯤ ꯃꯔꯛ ꯀꯩꯕꯨꯜ ꯂꯝꯖꯥꯎꯒꯤ ꯀꯩꯕꯨꯜ ꯅꯦꯁꯅꯦꯜ ꯄꯥꯔꯛꯇꯣ ꯀꯩꯕꯨꯜ ꯅꯦꯁꯅꯦꯜ ꯄꯥꯔꯛꯇꯣ ꯑꯗꯨꯗꯣ ꯑꯗꯨꯅꯦꯕ ꯁꯨꯃꯥꯏꯅ ꯇꯤꯗꯤꯡ ꯒ꯭ꯔꯥꯎꯟꯁꯤꯅ ꯑꯣꯏꯔꯁꯤꯦ ꯈꯜꯂꯣꯕꯀꯣ ꯍꯥꯏꯗꯤ ꯑꯦꯛꯖꯥꯝꯄꯜ ꯐꯣꯔ ꯑꯦꯛꯖꯥꯝꯄꯜꯅꯦꯕ ꯑꯗꯨꯒ ꯑꯩꯈꯣꯏꯅ ꯀꯩꯅꯣ ꯑꯗꯒꯤ ꯌꯦꯡꯗꯕ ꯑꯩꯈꯣꯏꯒꯤ ꯂꯝꯄꯥꯛ ꯑꯩꯈꯣꯏ ꯋꯥꯏ ꯑꯣꯔ ꯀ꯭ꯂꯕ ꯂꯩꯕꯗꯣ ꯑꯗꯨꯒꯤ ꯂꯝꯄꯥꯛ ꯄꯥꯛꯁꯇꯒꯤ ꯂꯞ ꯆꯤꯗꯤꯝ ꯕ꯭ꯔꯥꯎꯟꯒꯤꯗ ꯎꯕ ꯑꯗꯨꯃꯥꯏꯅꯅꯤ ꯌꯥꯝ ꯗꯤꯁꯇꯦꯟꯁꯇꯣ ꯍꯣꯏ ꯑꯗꯩ ꯈꯔ ꯈꯕꯨꯗꯤ ꯂꯥꯞꯊꯣꯛꯄꯁꯨ ꯌꯥꯔꯤꯕꯀꯣ ꯀꯏꯊꯦꯜꯃꯨꯛ ꯍꯥꯏꯔꯁꯨ ꯌꯥꯏ ꯑꯗꯣ ꯀꯩꯁꯥꯝꯄꯥꯠꯇꯨꯗꯤ ꯌꯥꯝ ꯂꯥꯞꯃꯜꯂꯦ
ꯎ
ꯕꯥꯏꯅꯣꯒꯨꯂꯔꯒꯕꯨꯗꯤ ꯊꯥꯜꯂꯒꯕꯨꯗꯤ ꯌꯦꯡꯕꯅꯤ ꯍꯥꯏꯗꯤ ꯂꯥꯞꯄꯗꯣ ꯎꯝ ꯆꯦꯟꯊꯣꯔꯛꯄ ꯃꯣꯏ ꯆꯦꯟꯊꯣꯔꯛꯄ ꯈꯣꯠꯂꯛꯄ ꯌꯥꯎꯕꯅꯦꯕ ꯁꯉꯥꯏ
ꯑꯗꯨꯅꯤ ꯑꯗꯨꯃꯥꯏꯅ ꯑꯩꯅ ꯌꯦꯡꯅꯔꯤꯁꯦ ꯍꯥꯏꯗꯤ ꯋꯥꯔꯜꯒꯤ ꯑꯇꯣꯞꯄ ꯃꯐꯝꯗ ꯑꯃꯠꯇ ꯐꯪꯗꯦꯗꯅ ꯃꯅꯤꯄꯨꯔꯗ ꯈꯛꯇꯅꯤ ꯁꯉꯥꯏꯐꯝꯁꯦ ꯁꯖꯤ ꯑꯇꯣꯞꯄ ꯑꯃ ꯕꯨꯗꯤ ꯃꯌꯥꯝ ꯐꯪꯉꯦ ꯃꯥꯒꯤ ꯇꯣꯉꯥꯟꯕ ꯏꯁꯄꯦꯁꯦꯁꯁꯦ ꯁꯤ ꯐꯪꯗꯦꯕ ꯃꯅꯤꯄꯨꯔꯗ ꯈꯛꯇꯅꯦ ꯐꯪꯉꯤ ꯁꯅꯥ ꯂꯩꯕꯥꯛ ꯃꯅꯤꯄꯨꯔ
ꯃꯟꯆꯅ ꯊꯔꯄꯣ ꯀ ꯍꯧꯒꯅꯤ ꯑ ꯀ ꯇꯥꯕ꯭ꯔꯣ
ꯇꯥꯏꯌꯦ
ꯃꯅꯦ ꯆ ꯆꯄ ꯀꯥꯟꯗ ꯑꯗꯨ ꯎ
ꯎꯝ
ꯅ ꯁꯖꯤꯒꯅꯦ ꯁꯖꯤꯒ ꯀꯩ ꯈꯦꯠꯅꯒꯦ ꯁꯉꯥꯏꯁꯤꯒ
ꯈꯦꯠꯅꯩ
ꯑ ꯥꯏꯛ ꯀ ꯃꯥꯏ ꯆꯦ ꯂꯩꯕ
ꯃꯣꯏꯒꯤ ꯃꯆꯤ ꯀꯩꯀꯥ ꯄꯥꯟꯕ ꯈꯣꯠꯄꯗꯁꯨ ꯈꯦꯅꯕꯅꯦ ꯑꯗꯨꯒ ꯃꯁꯛꯇꯁꯨ ꯈꯦꯠꯅꯕ
ꯎ
ꯍꯧꯖꯤꯛꯒꯤꯅ ꯂꯥꯡꯕ ꯈꯣꯠꯄ ꯀꯩꯀꯥ ꯌꯥꯎꯋꯤꯗꯅ ꯑꯗꯨꯒ ꯁꯉꯥꯏꯒꯤ ꯃꯁ ꯁꯛꯅ ꯑꯃꯨꯛ ꯇꯣꯉꯥꯟꯕ ꯍꯥꯏꯇꯥꯔꯦ ꯑꯇꯣꯞꯄꯗ ꯐꯪꯗꯦ ꯁꯖꯤꯗꯁꯨ ꯃꯈꯟ ꯃꯈꯟ ꯂꯩꯗꯅ ꯎꯝ
ꯉ ꯇꯣꯡ ꯃꯈꯜ ꯌꯥꯝꯃꯦꯕ ꯑꯥꯏꯒꯤ ꯃꯈꯜꯒꯤ ꯃꯥ ꯃꯈꯜꯗ ꯑꯣꯏꯕ ꯇꯣꯞꯄ ꯂꯝꯗ ꯆ ꯊꯪꯗꯕꯅꯤꯒ
ꯃꯥꯒꯤ ꯃꯆꯤꯒꯗꯣ ꯎꯄꯥꯟꯗꯣ ꯍꯥꯏꯇꯥꯔꯦ
ꯌꯥꯝ ꯐꯖ ꯑꯣꯏ ꯑꯣ ꯆꯆ ꯀ ꯃꯁ ꯀ ꯍꯪ
ꯑꯇꯨꯞꯄꯒ ꯃꯥꯟꯅꯗꯕꯅꯤ ꯃꯆꯨꯗꯨꯁꯨꯅꯦ ꯃꯥꯗꯤ ꯂꯥꯡꯒꯦꯕ ꯑꯩꯈꯣꯏ ꯁꯖꯤꯒꯤꯅ ꯁꯨꯃꯥꯏꯅ ꯑꯉꯧꯕ ꯃꯆꯦꯠ ꯃꯆꯦꯠꯀ ꯂꯥꯡꯗ꯭ꯔꯥ ꯃꯥꯒꯤꯅ ꯄꯨꯔꯥ ꯕ꯭ꯔꯥꯎꯟ ꯈꯦꯠꯅꯕ ꯍꯥꯏꯇꯥꯔꯦ ꯑꯗꯨꯒ
ꯑꯗꯣ ꯃꯥ ꯅꯠꯇꯦ ꯃꯥꯁꯦ ꯀꯩꯅꯣ ꯇꯧꯋꯦ ꯍꯥꯏꯌꯦ ꯑ ꯃꯥꯒꯤ ꯑ ꯈꯨꯆꯠꯁꯦ
ꯎꯝ
ꯀꯦꯠꯋꯥꯛꯀꯤ ꯇꯥꯏꯞꯇ ꯑꯩꯈꯣꯏ ꯃꯤꯁ ꯊꯣꯛꯄ ꯀꯦꯠꯋꯥꯛ ꯇꯣ ꯑꯗꯨꯒꯤ ꯇꯥꯏꯞꯇꯒ ꯇꯧꯔꯒ ꯆꯠꯂꯦ ꯍꯥꯏꯌꯦ
ꯎꯝ ꯍꯣꯏ ꯑꯗꯨ
ꯌꯥꯝ ꯐꯖꯩ ꯑꯗꯣ ꯑꯩ ꯑꯃꯨꯛ ꯎꯗ꯭ꯔꯤ ꯍꯥꯏꯕ ꯁꯉꯥꯏꯁꯦ ꯎꯕꯨꯗꯤ ꯎꯔꯦꯕ ꯑꯗꯨꯏꯁꯨ ꯐꯖꯅ ꯃꯃꯤꯠ ꯠꯀꯗꯣ ꯌꯥꯝ ꯂꯥꯎꯔꯒ ꯐꯖꯩ ꯍꯥꯏꯌꯦꯕ
ꯎꯝ ꯑꯗꯣ ꯃꯣꯏ ꯐꯨꯝꯗꯤ ꯃꯊꯛꯇ ꯍꯧꯕ ꯄꯤꯁꯕꯤ ꯀꯩꯀꯥ ꯑꯗꯨꯒꯨꯝꯕ ꯑꯥ ꯑꯅꯧꯗꯣ ꯑꯗꯨ ꯆꯥꯔꯒ ꯂꯩꯒꯦꯅ
ꯎꯝ ꯖꯨꯗꯁꯨ ꯂꯩ ꯍꯥꯏ ꯖꯨꯗ ꯅꯣꯏ ꯆꯠꯂ ꯌꯦꯡꯉꯨꯔꯁꯨ ꯍꯪꯗꯦꯅꯦ ꯐꯖꯕꯗꯣ ꯃꯥꯟꯅꯗꯕ ꯖꯨꯒ ꯀꯩꯅꯣꯒ
ꯖꯨꯁꯅ ꯐꯥꯔꯒ ꯊꯝꯕꯅꯤꯗꯅ ꯑꯗꯨ ꯃꯁꯥꯒꯤ ꯃꯣꯏ ꯍꯔꯥꯎꯏ ꯅꯨꯡꯉꯥꯏꯖꯅ ꯃꯣꯏ ꯐꯦꯃꯤꯂꯤ ꯍꯥꯏꯗꯤ ꯃꯣꯏꯁꯨꯦ ꯃꯃꯥ ꯃꯄꯥ ꯃꯆꯥ ꯂꯩꯔꯝꯗꯣꯏꯅꯤꯗꯅ
ꯍꯣꯏ ꯃꯣꯏ ꯀꯥꯡꯂꯨꯞ ꯑꯗꯣ ꯌꯥꯝꯅ ꯂꯩꯇ꯭ꯔꯦ ꯍꯥꯏꯉꯣ ꯃꯣꯏꯁꯦ
ꯌꯥꯝ ꯂꯩꯇ꯭ꯔꯦ ꯁꯨꯝ ꯎꯝ ꯌꯥꯝꯖꯜꯂꯛꯇ꯭ꯔꯦ ꯍꯥꯏꯕꯅꯦ
ꯇꯔꯥꯃꯨꯛꯇꯪ ꯉꯥꯁꯜꯂꯛꯑꯦ ꯍꯥꯏꯕꯗꯨꯝ ꯍꯥꯏ
ꯎꯝ
ꯑꯁ ꯑꯗꯨꯗꯤ ꯆꯪꯉ ꯐꯣꯇꯣ ꯀꯥꯞꯃꯤꯟꯅꯨꯔꯕꯁꯨ ꯌꯥꯔꯣꯏ
ꯅꯔꯋꯥꯔ
ꯃꯤ ꯑꯥꯗ ꯂꯩꯔꯛꯄꯅꯤ ꯃꯤ ꯆꯪꯍꯜꯂꯝꯃꯣꯏꯕ ꯑꯗꯨ ꯃꯣꯏ ꯁꯦꯡꯗꯣꯛ ꯈꯣꯠꯇꯣꯛꯄꯒ ꯆꯪꯗꯖꯥꯠꯂꯥ
ꯆꯪꯉꯝꯃꯣꯏꯗ ꯃꯤ ꯑꯗꯨꯗꯤ ꯖꯨꯗꯕꯨꯗꯤ ꯆꯪꯉꯝꯅꯤꯦ ꯑꯗꯨꯒ ꯃꯤ ꯑꯁꯦꯡꯕꯗꯨꯗꯤ ꯀꯃꯥꯏꯅ ꯆꯪꯗꯣꯏꯅꯣ ꯅꯦꯆꯔꯒꯤ ꯑꯣꯏꯕ ꯄꯣꯠꯅꯤꯅ
ꯑꯣ ꯑꯁ ꯑꯗꯨꯗꯤ ꯅꯣꯡ ꯏꯁꯤꯡ ꯇꯥꯔꯛꯄ ꯀꯥꯟꯗ ꯑꯗꯒꯤ ꯅꯨꯡꯁꯥ ꯀꯩꯀꯥ ꯇꯧꯕꯗꯤ ꯀꯃꯥꯏꯅ ꯊꯞ ꯆꯥꯅ
ꯃꯤ ꯃꯤ ꯖꯪꯒꯜꯗ ꯂꯩꯕ ꯁꯥꯗꯣ ꯑꯗꯨꯃꯥꯏꯅ ꯃꯣꯏꯁꯨ ꯇꯧꯔꯤꯅꯤ ꯀꯩꯅꯣ ꯃꯁꯥꯒꯤ ꯂꯥꯏꯅꯤ ꯃꯖꯃ ꯀꯣꯟ ꯀꯩ ꯇ
ꯎꯝ ꯍꯥꯏꯗꯤ ꯃꯌꯥꯝ ꯉꯥꯛꯁꯦꯜꯂꯒ ꯁꯨꯝ ꯃꯅꯥꯛꯇꯒ ꯀꯩꯅꯣꯒ ꯇꯧꯔ ꯂꯩꯔꯁꯤꯅꯦ
ꯅꯅꯨꯡꯇ ꯅꯠꯇ ꯂꯣꯛꯇꯥꯛꯀꯤ ꯐꯨꯝꯗꯤꯗꯣ ꯑꯗꯨ ꯑꯗꯨꯒꯨꯝꯕꯗ ꯍꯥꯏꯇꯥꯔꯦ
ꯍꯣꯏ ꯐꯨꯝꯗꯤꯗ ꯂꯩꯗꯣꯏꯅꯦꯕ ꯐꯨꯝꯗꯤ ꯃꯊꯛꯇ ꯃꯆꯤꯒꯗ ꯌꯥꯝ ꯐꯖꯩ ꯐꯖꯔꯒ ꯃꯔꯣꯡ ꯃꯔꯣꯡꯒ ꯄꯥꯜꯂꯒ ꯑꯗꯨꯅꯦꯕ ꯌꯥꯝ ꯐꯖꯔꯤꯁꯦ ꯃꯣꯏꯅ ꯑꯗꯨꯗꯅꯦꯕ ꯁꯉꯥꯏ ꯁꯉꯥꯏꯑꯅ ꯃꯆꯤꯒ ꯑꯝꯇ ꯠꯇꯣ ꯄꯥꯟꯕꯗꯨꯗ
ꯑꯗꯒꯤ ꯃꯥꯒꯤ ꯃꯁꯛꯇꯨ ꯇꯣꯉꯥꯟꯕꯗꯨꯗ ꯑꯗꯨꯒꯨꯝꯕ ꯑꯝꯇ ꯂꯩꯇꯕ ꯍꯥꯏꯇꯥꯔꯦ ꯑꯗꯨ ꯈꯇꯪ ꯃꯁꯛ ꯑꯣ ꯁꯖꯤꯗꯕꯨꯗꯤ ꯃꯈꯟ ꯃꯈꯟ ꯃꯌꯥꯝ ꯂꯩ ꯑꯇꯣꯞꯄ ꯂꯝꯗꯁꯨ ꯃꯌꯥꯝ ꯐꯪꯉꯁꯨ ꯁꯉꯥꯏ ꯃꯁꯛꯁꯤꯅ ꯇꯣꯉꯥꯟꯕ
ꯇꯣꯉꯥꯜꯂꯦꯕ ꯌꯥꯝ ꯅꯨꯡꯁꯤꯔꯕ ꯁꯖꯤꯅ ꯑꯃꯨꯛ ꯇꯣꯗꯣꯠ ꯅꯝꯕ ꯁꯖꯤꯁꯨ ꯑꯗꯨꯝ ꯐꯖꯗꯥꯏꯅꯦ ꯁꯤꯖꯤꯟꯅ ꯃꯆꯤꯁꯦ ꯇꯦꯟꯕ ꯃꯈꯣꯡ ꯈꯨꯆꯠꯀꯁꯦ ꯁꯉꯥꯏ ꯒꯤ ꯃꯈꯣꯡꯒꯗꯣ ꯐꯖꯕ ꯍꯥꯏꯇꯥꯥꯔꯦ ꯆꯠꯄꯒꯁꯦ ꯌꯥꯝ
ꯌꯥꯏꯑ ꯐꯖ ꯐꯖꯕ ꯃꯐꯝꯗ ꯃꯩꯇꯩꯒꯤ ꯑꯣꯏꯕ ꯁꯨꯝꯕꯁꯦ ꯁꯨꯝꯕꯁꯦ ꯆꯠꯀꯗꯕꯅꯤ
ꯑ ꯑꯇꯣꯞꯄꯗꯨꯗꯤ ꯐꯪꯅ ꯐꯪꯕ ꯄꯣꯠꯅꯦ ꯍꯥꯏꯕ ꯃꯄꯗ
ꯃꯥꯁꯦ ꯏꯁꯇꯦꯠ ꯑꯦꯅꯤꯃꯦꯜꯁꯨ ꯑꯣꯏꯔꯦꯗꯅ ꯃꯅꯤꯄꯨꯔꯒꯤ
ꯑꯥ ꯑꯗꯨꯝꯠ ꯑꯇꯩ ꯑꯇꯩ ꯃꯐꯝ ꯆꯠꯇ꯭ꯔꯣ ꯑꯗꯨꯝ ꯍꯤ ꯇꯣꯡꯕ ꯈꯣꯠꯄ ꯍꯥꯏꯔꯦ ꯑꯗꯨꯝ ꯇꯣꯡꯕ ꯃꯇꯝ ꯇꯣꯡ ꯌꯥꯏꯑꯕ ꯊꯝꯕꯥꯜꯒꯗꯣ ꯑꯁ ꯌꯦꯡꯉꯒ
ꯗꯗꯥꯥꯟꯁꯤꯤꯡ ꯗꯗꯤꯌꯔ ꯍꯥꯏ ꯑꯣꯖꯛ ꯈꯪꯅ ꯃꯥꯖꯦ
ꯗꯥꯟꯁꯤꯤꯡ ꯇꯦꯌꯥꯔ ꯑꯣ ꯆꯣꯡ ꯆꯣꯡ ꯆꯠꯄꯗꯣ ꯆꯣꯡꯉ ꯆꯣꯡꯉꯒ
ꯑꯗꯨꯅ ꯃꯥꯒꯤ ꯆꯠꯄꯗꯣ ꯗꯥꯟꯁ ꯇꯧꯔ ꯇꯧꯔ ꯆꯠꯄꯗ ꯍꯥꯏꯕꯁꯦ ꯀꯩꯅꯣ ꯇꯧꯔꯒ ꯍꯥꯏꯗꯤ ꯅꯪꯁꯨ ꯀꯦꯠ ꯃ ꯆꯠꯂꯦ ꯍꯥꯏꯕ ꯁꯨꯃꯥꯏꯅ ꯑꯗꯨꯗꯒꯤ ꯗꯥꯟꯁꯤꯡ ꯗꯤꯌꯔ ꯍꯥꯏꯁꯦ ꯃꯥꯏ ꯈꯨꯆꯠꯁꯦ
ꯈꯨꯆꯠꯁꯦ ꯑꯗꯨ ꯃꯤꯅ ꯃꯈꯣꯡꯒ ꯑꯗꯨꯣ ꯐꯖꯔꯒ ꯆꯠꯄꯒꯗꯣ ꯁꯨꯃꯥꯏꯅ ꯊꯦꯛ ꯊꯦꯛꯇꯅ ꯑꯩꯈꯣꯏꯒꯤ ꯆꯠꯄꯗ ꯀꯦꯠꯋꯥꯛ ꯆꯠꯀꯦ ꯇꯥꯏꯞ
ꯎꯝ ꯑꯗꯨꯒꯤꯅꯦ ꯗꯥꯟꯁꯤꯡꯒꯤ ꯗꯌꯥꯔꯁꯨ ꯍꯥꯏꯅꯩꯅ
ꯎꯝ ꯃꯃꯩꯗꯤ ꯌꯥꯝ ꯇꯦꯟꯕ꯭ꯔ
ꯎꯝ
ꯃꯃꯩꯗꯤ ꯌꯥꯝꯝꯇꯦꯟꯗ꯭ꯔ
ꯑꯧ ꯃꯃꯩꯁꯦ ꯌꯥꯝ ꯆꯦꯜꯂꯦ ꯍꯥꯏ
ꯎꯝ ꯁꯉꯥꯏꯒꯤ ꯃꯆꯨ ꯁꯉꯥꯏꯒꯤ ꯃꯆꯨꯁꯦ ꯁꯖꯤꯒꯁꯨ ꯑꯃꯨꯛ ꯃꯥꯟꯅꯗꯕ ꯑꯣ ꯁꯖꯤ ꯃꯆꯨꯁꯤꯅ ꯈꯔ ꯉꯥꯡꯊꯣꯛꯄ ꯍꯥꯏꯇꯥꯔꯦ
ꯍꯏ
ꯑꯗꯨꯒ ꯁꯉꯥꯏꯒꯤ ꯃꯆꯨꯁꯤꯅ
ꯈꯔ ꯗꯥꯛ ꯑꯣꯏꯁꯟꯕ
ꯈ꯭ꯔꯦ ꯗꯞ ꯑꯣꯏꯁꯟ ꯄꯨꯔꯥꯝꯁ ꯄ ꯃꯥꯏ ꯃꯆꯨꯁꯤꯗꯒꯤ ꯑꯗꯨꯅꯦ ꯑꯣ ꯐꯔꯦ ꯐꯔꯦ ꯄꯨꯡꯁꯦ ꯑꯥ ꯌꯧ ꯂꯩꯔꯝꯃꯦ ꯋꯥꯔꯤꯁꯤꯦ ꯅꯨꯡꯉꯥꯏꯔꯤꯉꯩꯗ ꯍꯣꯏ ꯊꯝꯃꯒꯦ ꯊꯝꯃꯒꯦ ꯍꯣꯏꯅ ꯑꯃꯨꯛ ꯁꯥꯟꯅꯔꯁꯤ